ꯑꯣ
ꯑ ꯇꯥꯏꯌꯦ ꯇꯥꯏꯌꯦ꯫
ꯇꯨꯝꯃꯕꯣ꯫ ꯀꯩꯗꯧꯔꯝꯃꯤꯅꯣ꯫ ꯀꯩꯗꯧꯅꯦꯒꯤ ꯑꯩꯈꯣꯏꯗꯤ ꯐꯣꯟ ꯂꯩꯕꯅꯤꯅ ꯐꯣꯟ ꯌꯦꯡꯉꯤ꯫ ꯂꯥꯏꯔꯤꯛ ꯂꯥꯏ ꯍꯩꯇ꯭ꯔꯕꯅꯤꫪ ꯀꯩꯝ ꯋꯥꯇꯦ꯫ ꯑꯥ ꯂꯥꯏꯔꯤꯛ ꯀꯩꯀꯥꯒ ꯑꯝꯗ ꯎꯅꯗ꯭ꯔꯕꯣ
ꯑꯥ ꯎꯅꯗ꯭ꯔꯦ ꯂꯥꯏꯔꯤꯛ ꯎꯟꯅꯅꯕꯗ ꯑꯣꯏꯗꯧ ꯃꯥꯟꯗ꯭ꯔꯦꯅ
ꯑꯣ ꯈꯨꯠ ꯊꯥꯡꯒꯠꯂꯦ ꯈꯨꯠ ꯊꯥꯡꯒꯠꯂꯦ ꯈꯨꯠ ꯊꯥꯡꯒꯠꯂ ꯋꯥꯔꯤꯗꯣ ꯈꯪꯕ꯭ꯔ ꯀꯔꯝꯕ ꯈꯨꯠ ꯊꯥꯡꯒꯠꯄꯩ ꯋꯥꯔꯤ ꯊꯥꯏꯅ ꯃꯦꯁꯤꯒꯤ ꯁꯥꯔ ꯑꯣꯄꯦꯟꯗ꯭ꯔꯣꯅ ꯂꯤ ꯑꯣ ꯋꯥꯔꯤ ꯅꯣꯏ ꯏꯤꯔꯛꯄ꯭ꯔꯥ
ꯀꯕꯣꯛ ꯀꯥꯕꯣꯛꯇꯤ ꯅꯤꯡꯁꯤꯡꯈꯤꯕꯅꯦ ꯈꯔꯗꯤ ꯀꯥꯎꯔꯦ ꯑꯃ ꯀꯨꯏꯃꯜꯂꯕꯒꯤ ꯈꯤꯇꯪ ꯑꯗꯨ ꯋꯥꯍꯩꯗꯨꯗꯤ ꯈꯪꯉꯦ ꯑꯗꯨ ꯄꯔꯤꯡꯗꯣ ꯈꯪꯗ꯭ꯔꯦ ꯅꯪ ꯍꯥꯏ ꯋꯥꯔꯤꯗꯨ ꯅꯤꯡꯗꯤ ꯅꯤꯡꯁꯤꯡꯕ
ꯑꯥ ꯑꯩꯂꯤꯔꯛꯀꯦꯁꯦ ꯑꯩ ꯑꯗꯨꯗꯨꯝ ꯅꯤꯡꯁꯤꯡꯕ ꯍꯥꯏꯇꯥꯔꯦ ꯍꯧꯖꯤꯛ ꯍꯧꯖꯤꯛ ꯍꯧꯖꯤꯛ ꯍꯧꯖꯤꯛꯁꯤꯅ ꯑꯃꯨꯛ ꯏ ꯅꯤꯡꯁꯤꯡꯕꯗꯣ ꯁꯥꯔꯣꯍꯦꯏꯁꯤꯅ ꯎꯝ ꯀꯩꯅꯣ ꯇꯨꯋꯦꯜꯕ ꯂꯣꯏꯔꯒ ꯗꯤꯌꯨꯗ ꯃꯁꯤꯗ ꯀꯦꯃꯤꯁꯇ꯭ꯔꯤ ꯑꯣꯅꯔꯁ ꯇꯝꯗꯣꯔꯔꯕꯅꯦ ꯈꯤꯡꯗꯅ ꯇꯝꯕ ꯆꯠꯂꯦꯌꯦ ꯑꯃ ꯁꯥꯔ ꯑꯥꯃ ꯋꯥꯒ ꯈꯔ ꯀꯩꯅꯣ ꯂꯂꯠꯀ ꯇꯧꯔꯒ ꯃꯥꯅꯦ ꯃꯥꯅꯦ ꯑꯗꯨ ꯑꯥ ꯑꯗꯨꯗꯨꯒ ꯃꯥꯒꯤ ꯃꯃꯥꯟꯅꯕ ꯑ ꯑꯅꯤꯅꯦꯕꯀꯣ ꯃꯥꯅ ꯑꯗ ꯍꯥꯏꯕꯗꯣ ꯑꯅꯤꯔꯣ ꯑꯃꯔꯣ ꯈꯪꯗ꯭ꯔꯦ ꯑꯃ ꯍꯧꯖꯤꯛꯀꯤ ꯈꯨꯠ ꯊꯥꯡꯒꯠꯄꯁꯤꯅ ꯁꯅꯥ ꯁꯥꯕ ꯑꯣꯏꯗꯣꯏꯅꯦꯕ ꯑꯗ ꯃꯥꯁꯦ ꯎꯝ ꯚꯥꯏ ꯑꯩꯗꯤ ꯈꯨꯠ ꯊꯥꯡꯒꯠꯂꯦ ꯈꯨꯠ ꯊꯥꯡꯒꯠꯂꯦ ꯍꯥꯏꯕꯗꯤ ꯑꯩ ꯍꯥꯏꯗꯤ ꯂꯥꯏꯔꯤꯛꯁꯦ ꯃꯈꯥ ꯇꯝꯊꯛ ꯑꯩ ꯏꯁꯥꯅ ꯑꯣꯏꯔꯔꯣꯏ ꯈꯪꯖꯕꯗꯣ ꯑꯗꯨꯗꯒꯤ ꯑꯩ ꯁꯅꯥ ꯁꯥꯕꯒꯤ ꯇ꯭ꯔꯦꯅꯤꯡ ꯑꯣꯏꯅ ꯆꯠꯂꯅꯤ ꯍꯥꯏꯔꯒ ꯁꯅꯥ ꯁꯥꯕꯒꯤ ꯀꯩꯅꯣꯗ ꯑꯣꯏꯅ ꯆꯠꯈ꯭ꯔꯦꯗꯅ
ꯎꯝ ꯑꯥ
ꯑꯗꯨꯒ ꯁꯥꯔ ꯍꯣꯏꯁꯤꯅ ꯃꯣꯏꯅ ꯀꯩꯅꯣ ꯇꯝꯃꯦ ꯃꯥꯁꯇꯔ ꯂꯣꯏꯔꯦ ꯑꯗꯒꯤ ꯑꯗꯨꯃꯥꯏꯅ ꯌꯨꯝ ꯊꯣꯛꯂꯛꯑꯀꯥꯟꯗ ꯑꯣꯖꯥ ꯑꯣꯏꯔꯦꯗꯅ ꯑꯗꯨꯒ ꯉꯁꯥꯏ ꯃꯃꯥꯟꯅꯕ ꯈꯨꯠ ꯊꯥꯡꯒꯠꯈꯤꯕꯗꯣ
ꯑꯝ
ꯑꯩꯈꯣꯏꯒꯤ ꯃꯥꯒꯤ ꯗꯨꯀꯥꯟ ꯑꯆꯧꯕꯒ ꯍꯥꯡ ꯇꯣꯛꯇꯅ ꯄꯩꯁꯥ ꯌꯥꯝ ꯊꯤꯅ ꯄꯥꯏꯔꯒ ꯂꯩꯔꯝꯕꯗꯣ ꯑꯗꯨꯗꯨꯒꯤ ꯁꯥꯔꯅ ꯁꯨꯃꯥꯏꯅ ꯍꯥꯏꯈꯤꯕ ꯏꯁꯥꯅ ꯑꯩ ꯏꯁꯥꯒꯤ ꯑꯩꯅ ꯉꯝꯅꯤ ꯉꯝꯃꯣꯏꯗꯤ ꯏꯁꯥꯅ ꯈꯪꯖꯩꯗꯅ
ꯑꯝ
ꯑꯗꯨꯅ ꯉꯝꯃꯣꯏꯗꯕ ꯑꯣꯏꯔꯗꯤ ꯍꯥꯏꯗꯤ ꯂꯥꯏꯔꯤꯛ ꯈꯛꯇꯪꯅ ꯑꯣꯏ ꯆꯥꯒꯗꯕ ꯅꯠꯇꯦ ꯍꯤꯡꯒꯗꯕ ꯅꯠꯇꯦ ꯑꯇꯣꯞꯄ ꯂꯝꯕꯤ ꯃꯌꯥꯝ ꯑꯃꯁꯨ ꯂꯩ ꯑꯗꯨꯅ ꯑ ꯀꯩꯅꯣꯁꯦ ꯈꯨꯠ ꯊꯥꯡꯒꯠꯕꯁꯦ
ꯎꯝ
ꯑꯗꯨꯗꯨꯒꯤ ꯋꯥꯔꯤꯅꯤꯗ ꯃꯥꯅ ꯍꯣꯏ ꯍꯣꯏ
ꯃꯥꯅꯦ ꯇꯟꯖꯥ ꯃꯤꯟꯖꯥ ꯆꯥ ꯆꯥꯅ ꯊꯥꯡꯀꯠꯍꯧꯕꯗꯨꯁꯨ ꯑꯐꯕ ꯑꯃꯅꯦ ꯍꯌꯦꯡ ꯃꯇꯝ ꯍꯦꯜꯂꯀꯥꯟꯗ ꯊꯥꯡꯀꯠꯂꯗꯤ ꯀꯩꯗꯧꯅꯤ
ꯑꯩꯈꯣꯏꯒꯤ ꯍꯧꯖꯤꯛ ꯊꯥꯡꯒꯠꯁꯤ ꯀꯗꯥꯏ ꯊꯥꯡꯗꯁꯤ ꯀꯗꯥꯏ
ꯑ ꯄꯜꯂꯒ ꯂꯩꯔꯦ ꯑꯃꯨꯛ ꯊꯛꯀꯠ ꯑꯃꯨꯛ ꯊꯥꯡꯊ ꯇꯧꯕ
ꯊꯥꯡꯀꯠ
ꯈꯔ ꯋꯥꯔꯛꯑꯒꯗ ꯑꯃꯨꯛ ꯊꯥꯀꯠꯄ ꯑꯗꯩꯗꯤ ꯑꯃꯨꯛ ꯑꯃꯨꯛ ꯊꯥꯡꯊꯕ ꯑꯩꯈꯣꯏ ꯍꯧꯖꯤꯛ ꯃꯔꯛ ꯁꯔꯨꯛꯇ ꯂꯩꯔꯦ
ꯊꯥꯡꯒꯠꯄꯗꯨꯁꯨ ꯑꯩꯈꯣꯏꯒꯤ ꯀꯩꯅꯣꯅꯤ ꯐꯨꯜ ꯁꯥꯥꯡꯒꯠꯄ ꯉꯝꯗꯦꯕ ꯈꯤꯇꯪꯈꯛ ꯏꯟꯈꯠꯂꯝꯕꯅꯤ ꯎꯝ ꯑꯗꯨꯒ ꯑꯗꯨꯝ
ꯌꯥꯗ꯭ꯔꯦꯗ ꯇꯧꯔꯤꯁꯦ
ꯑꯗꯨꯅꯤ ꯀꯔꯤꯅꯣ ꯇꯧꯔꯤꯁꯦ ꯅꯨꯡꯉꯥꯏꯔꯤꯔꯥ ꯅꯨꯡꯉꯥꯏꯇꯔꯤꯔꯥ ꯒꯌ꯭ꯥꯟꯒ ꯇꯥꯗꯦꯗ
ꯑꯗꯨꯝ ꯄꯪꯂꯩ ꯂꯩꯔꯦꯗꯨꯔ
ꯎꯝ ꯅꯨꯃꯤꯠ ꯆꯍꯤꯁꯤꯗꯤ ꯖꯔꯖꯔ ꯆꯦꯜꯂꯤ
ꯈꯪꯍꯧꯗꯦ ꯕꯥꯔꯗꯦ ꯂꯥꯛꯄꯗ ꯍꯔꯥꯎꯗꯕ ꯆꯍꯤ ꯌꯧꯁꯜꯂꯛꯑꯦ ꯍꯧꯖꯤꯛꯀꯥꯟ ꯊꯥꯏꯅꯗꯤ ꯌꯥꯝ ꯍꯔꯥꯎꯔꯝꯃꯦ ꯃꯃꯥꯡ ꯆꯍꯤꯗꯩ ꯍꯔꯥꯎꯗꯕ ꯍꯧꯔꯦ ꯌꯥꯝ ꯁꯥꯊꯤꯅ ꯈꯦꯠꯅꯔꯦ ꯅꯍꯥꯟꯒꯩꯗꯤ ꯍꯔꯥꯎꯔꯝꯃꯦꯍꯦ ꯃꯃꯥꯡ ꯆꯍꯤꯒꯤ ꯍꯦꯛ ꯌꯩꯒꯤꯕꯗꯨꯗꯒꯤꯅꯦ ꯃꯈꯥꯗꯤ ꯑꯗꯨꯝ ꯕꯤꯠ ꯂꯩꯔꯛꯇ꯭ꯔꯦ ꯁꯨꯝ ꯆꯪꯁꯤꯜꯂꯛꯑꯦ
ꯃꯈꯥꯔꯣꯝꯗꯩ ꯀꯨꯝꯗꯔꯦꯕ ꯅꯍꯥꯟꯈꯩꯗꯤ ꯁꯨꯝ ꯀꯥꯈꯠꯄꯩ ꯇꯥꯏꯞ ꯇꯧꯔꯝꯕꯅꯦꯕ ꯆꯍꯤꯗꯣ
ꯆꯍꯤ ꯈꯨꯆꯠꯁꯦ ꯑ ꯏꯊꯟꯇ ꯈꯟꯖꯕꯗ ꯅꯍꯥꯟꯒꯩꯅ ꯀꯥꯈꯠꯄ ꯑꯣꯏꯅ ꯎꯏꯕ ꯍꯧꯖꯤꯛꯅ ꯀꯨꯝꯊꯔꯛꯄꯩ ꯇꯥꯏꯞꯇ ꯇꯧꯁꯤꯜꯂꯛꯑꯦꯕ
ꯑꯗꯒꯤꯗꯤ ꯑꯃ ꯑ ꯀꯩꯅꯣꯁꯦ ꯍꯥꯏꯗꯤ ꯃꯇꯝꯁꯦ ꯃꯇꯝ ꯑꯣꯏꯅ ꯂꯩꯔꯛꯇ꯭ꯔꯦꯅ ꯈꯜꯂꯛꯄꯗꯣ ꯅꯣꯏꯗꯤ ꯈꯟꯗꯕ꯭ꯔꯥ ꯈꯪꯗꯦ ꯑꯩ ꯌꯥꯝ ꯈꯜꯂꯤꯕꯣ
ꯃꯥꯅꯦ
ꯃꯥꯅꯦ ꯂꯩꯔꯛꯇ꯭ꯔꯕꯅ ꯇꯧꯔꯤꯁꯦ ꯇꯧꯗ꯭ꯔꯤꯕꯅ ꯑꯗꯨꯝ ꯂꯩꯍꯧꯔꯒ ꯁꯤꯗꯥ ꯑꯃꯨꯛꯁꯨ ꯇꯨꯝꯕꯒ ꯆꯥꯔ ꯃꯥꯇꯝꯒꯁꯨ ꯀꯥꯏꯊꯣꯛꯏꯅꯦ ꯑꯗꯨ ꯉꯛꯇꯤ ꯉꯛꯇ꯭ꯔꯥ
ꯉꯛꯏꯅꯦ ꯁꯣꯝꯗꯅ ꯑꯁ ꯃꯇꯝꯁꯤ ꯀꯥꯏ ꯈꯜꯂꯅꯤ ꯑꯗꯩꯗꯤ ꯐꯨꯛ ꯍꯧꯒꯠꯂꯒꯅ ꯄꯨꯔꯥ ꯆꯤꯜꯅꯦꯕ ꯐꯣꯟ ꯈꯔ ꯌꯦꯡ
ꯑꯗꯨꯅꯦ ꯋꯥꯈꯜꯁꯤꯗꯗꯤ ꯄ꯭ꯂꯥꯟꯁꯤꯅ ꯑꯃꯒꯃꯨꯛ ꯁꯤꯟ ꯑꯃꯒꯃꯨꯛ ꯁꯤꯟ ꯑꯩꯗꯤ ꯁꯨꯝ ꯁꯤꯟꯗꯕ ꯃꯤꯁꯨꯝ ꯁꯤꯟꯕꯗꯣ ꯑꯗꯨꯒ ꯁꯣꯝꯗꯅ
ꯁꯤꯀꯤꯗꯤ ꯊꯣꯛꯇꯅ ꯄꯨꯔꯥ ꯂꯥꯏꯐ ꯏꯁꯇꯥꯏꯜꯁꯦ ꯅꯩꯔꯒꯅꯦꯕ ꯍꯤꯡꯅꯤꯡꯉꯤꯁꯦ
ꯑꯥ ꯃꯥꯅꯤ
ꯌꯥꯔꯛꯇ꯭ꯔꯦ ꯆꯍꯤ ꯃꯇꯥꯡꯁꯤꯒ ꯃꯊꯥ ꯌꯥꯝ ꯁꯥꯏ
ꯑꯗꯣ ꯍꯧꯖꯤꯛ ꯈꯔ ꯀꯣꯏꯍꯧꯗ꯭ꯔꯗꯤ ꯍꯌꯦꯡ ꯄꯩꯁꯥ ꯂꯩꯔꯦ ꯍꯥꯏꯗꯅ ꯀꯣꯏꯕꯁꯨ ꯌꯥꯕ ꯅꯠꯇꯦ ꯄꯨꯔꯁꯨ ꯂꯪꯉꯁꯨ ꯀꯣꯏꯔꯤꯕꯅꯤ ꯃꯥꯟꯅꯤ
ꯑꯩ ꯏꯊꯟꯇ ꯄꯩꯁꯥ ꯂꯩꯔꯒ ꯑꯩ ꯏꯊꯟꯇ ꯑꯃꯨꯛ ꯀꯣꯏ ꯌꯥꯛꯄꯣꯟꯇꯦ ꯅꯣꯏ ꯃꯌꯥꯝꯁꯨ ꯁꯪꯉꯕ
ꯁꯪꯉꯕꯣ ꯂꯥꯛꯑꯣ ꯀꯣꯏꯔꯨꯁꯦ ꯍꯥꯏ ꯌꯥꯄꯣꯟꯇꯦꯕ ꯌꯥꯝ ꯍꯧꯖꯤꯛ ꯑꯃꯨꯛ ꯈꯔ ꯈꯔ ꯇꯧꯕꯁꯤꯁꯨ ꯈꯤꯇꯪ ꯈꯤꯇꯪ ꯁꯨꯝ ꯌꯥꯎꯗꯗꯤ ꯅꯨꯡꯉꯥꯏꯇꯕ ꯎꯝ ꯑꯗꯒꯤꯗꯤ ꯌꯨꯝꯗ ꯁꯨꯝ ꯐꯛꯆꯜꯂꯒ ꯑꯗꯩꯗꯤ ꯂꯩꯕꯗꯣ ꯑꯗꯨꯁꯨ ꯀꯩꯅꯣ ꯇꯧꯗꯦꯅ ꯑꯗꯨꯅ ꯍꯥꯏꯗꯤ ꯊꯥꯏꯅ ꯄꯨꯜꯂꯝꯕ ꯏꯃꯥꯟꯅꯕꯤ ꯏꯃꯥꯟꯅꯕ ꯑꯗꯨꯃꯥꯏ ꯄꯨꯟꯊꯣꯛꯄꯗꯨꯁꯨ ꯐꯩꯗꯅ ꯑꯃꯨꯃꯨꯛ ꯄꯨꯟꯊꯣꯛꯄꯁꯨ ꯐꯩꯗ ꯑꯗꯨꯕꯨꯗꯤꯅꯦ ꯑ ꯑꯗꯨꯝ ꯂꯥꯏꯔꯤꯛ ꯀꯨꯝꯕ ꯇꯧ ꯂꯩꯔꯣꯒꯥꯏ ꯆꯟꯕꯗꯣ ꯑꯃꯨꯛꯇꯪ ꯅꯣꯡꯐꯥꯗꯣꯛ ꯀꯣꯏꯊꯣꯛꯎꯕꯗꯥ ꯌꯥꯝ ꯐ꯭ꯔꯦꯁ ꯑꯣꯏꯔ ꯅꯨꯡꯉꯥꯏꯔꯦ
ꯍꯧꯖꯤꯛꯀꯥꯟꯗꯤ ꯑꯗꯨꯝ ꯅꯣꯡꯐꯥꯗꯣꯀ ꯑꯣꯏꯅ ꯀꯣꯏꯕ ꯄꯥꯝꯃꯦꯅ
ꯄꯥꯝꯗꯦ ꯅꯍꯥꯟꯋꯥꯏꯅ ꯑꯃꯨꯛ ꯈꯣꯏꯁꯦ ꯈꯔꯥ ꯌꯨꯝꯁ ꯂꯩ ꯍꯩꯅꯗꯕꯤꯗꯣ ꯑꯃꯥ
ꯅꯣꯡꯃꯒꯤ ꯄ꯭ꯔꯣꯒꯥ꯭ꯔꯥꯝ ꯑꯃ ꯁꯤꯜꯍꯧꯗ꯭ꯔꯗꯤ ꯅꯨꯡꯉꯥꯏꯇꯕꯩ ꯇꯥꯏꯞ ꯇꯧꯔꯝꯝꯕꯗꯣ ꯍꯧꯖꯤꯛꯀꯥꯟꯅ ꯑꯃꯨꯛ ꯇꯣꯏꯅ ꯎ ꯇꯣꯏꯅꯒꯁꯨ ꯄꯨꯁꯜꯂꯗꯤ ꯕꯦꯂꯨ ꯌꯥꯎꯔꯛꯇꯔꯦ ꯃꯤꯖꯦ
ꯍꯣꯏ ꯍꯧꯖꯤꯛꯅ ꯀꯩꯅꯣ ꯇꯧꯕ ꯍꯥꯏꯗꯤ ꯊꯕꯛ ꯀꯩꯀꯥ ꯑꯩ ꯈꯇꯪ ꯁꯪ ꯑꯩꯅ ꯑꯗꯨꯝ ꯁꯪꯉꯒꯁꯨ ꯌꯥꯕ ꯅꯠꯇꯦꯀꯣ ꯃꯣꯏꯁꯨ ꯁꯪꯕ ꯑꯗꯨꯃꯥꯏꯅ ꯂꯩꯕꯒꯤꯁꯨ ꯑꯣꯏꯗꯣꯏꯅꯦ ꯃꯊꯧ ꯆꯤꯟꯅꯔꯕꯅꯤꯅ ꯃꯤꯁꯤꯡꯁꯦ ꯁꯪꯕ ꯍꯥꯏꯕ ꯑꯃꯁꯨ ꯂꯣꯏ ꯂꯥꯛꯏ ꯍꯧꯖꯤꯛꯀꯟꯖꯦ
ꯑꯉꯥꯡ ꯑꯣꯏꯔꯤꯀꯥꯟꯗꯗꯤ ꯑꯗꯨ ꯍꯪꯅꯗ꯭ꯔꯁꯨ ꯌꯥꯏꯌꯦꯕ ꯑꯗꯨꯝ ꯑꯃ ꯌꯨꯝꯒꯤ ꯃꯤ ꯌꯥꯔꯗꯤ ꯌꯥꯔꯦ
ꯎꯝ ꯑ ꯀꯥꯟꯗꯅ ꯁꯦ ꯏꯃꯥꯒ ꯄꯒꯁꯤꯅꯤ ꯌꯥꯔꯗꯤ ꯌꯥꯔ ꯃꯔꯔꯕꯣ ꯃꯥ ꯃꯥꯔꯔꯕꯣ ꯑ ꯑꯗꯥꯏꯗꯤ ꯈꯔ ꯌꯥꯒꯟꯗꯕ ꯃꯃꯥ ꯃꯄꯥꯗꯨꯅ ꯑ ꯑꯩꯈꯣꯏꯁꯨ ꯌꯥꯎꯗꯣꯏꯅꯦ ꯍꯥꯏꯌꯣ ꯅꯣꯏꯁꯨ ꯌꯥꯎꯔ ꯍꯥꯏꯃꯤꯟꯅꯁꯤ ꯂꯥꯛꯑꯣ ꯇꯧꯔꯛꯇꯧ ꯈꯔ ꯌꯥꯕ ꯃꯃꯥꯒ ꯌꯥꯎꯒꯅ ꯅꯣꯏ ꯃꯥ ꯑꯝꯇ ꯍꯩꯅꯔ ꯍꯥꯏꯔ ꯗ ꯀꯅ ꯃꯣꯏ ꯃꯃꯥ ꯑ ꯄꯨꯔꯁꯤꯦ ꯂꯧ ꯍ ꯀꯗꯔ ꯔ ꯑꯃ ꯃꯤꯔ ꯎ
ꯆꯥꯔꯖꯥꯔꯅꯦ ꯍꯧꯖꯤꯛꯀꯥꯟꯒꯤꯅ ꯑꯃꯨꯛ ꯐꯣꯟ ꯅꯨꯡ ꯑꯗꯨꯀꯥꯟꯗꯅ ꯐꯣꯟ ꯀꯩꯀꯥꯒꯤ ꯋꯥꯁꯨ ꯂꯩꯇꯦ ꯀꯦꯕ ꯑꯗꯨꯝ ꯆꯠꯂꯨꯔꯒ ꯈꯪꯗꯦ ꯑꯗꯨꯃꯥꯏꯅ ꯉꯥꯡꯕ ꯈꯣꯠꯄ ꯑꯗꯨꯒꯤ ꯈꯛꯇꯅꯦꯕ ꯂꯥꯏꯐ ꯏꯁꯇꯥꯏꯜꯁꯦ ꯄꯨꯔꯥ ꯈꯦꯠꯅ
ꯈꯦꯅ ꯐꯣꯟ ꯀꯩꯀꯥ ꯍꯥꯏꯗꯣꯏꯁꯨ ꯀꯣ ꯄꯥꯎ ꯐꯥꯎꯅꯕ ꯍꯥꯏꯗꯣꯏꯁꯨ ꯑꯃ ꯏꯃꯥꯒꯤ ꯐꯣꯟꯗꯗꯒꯤ ꯑ ꯐꯥꯎ ꯅꯝꯕꯔꯗ ꯅꯝꯕꯔ ꯄꯤꯔꯝꯃꯣꯪꯣꯏ ꯃꯃꯥꯗ ꯀꯧꯁꯜꯂꯒ ꯎ ꯃꯥ ꯂꯩꯕ꯭ꯔꯣ ꯀꯥꯏꯔꯒ ꯀꯈꯣꯏ ꯀ ꯀꯧꯅꯔꯒ ꯄꯥꯏꯅ ꯍꯥꯏꯥꯟꯗꯗꯣ
ꯄꯥꯏꯅꯩ ꯍꯥꯏꯟꯕꯗꯣ ꯑꯗꯨꯁꯨ ꯃꯅꯥꯎ ꯅꯨꯄꯥꯒꯨꯝꯕꯅꯒ ꯄꯥꯏꯔꯗꯤ ꯑꯃꯨꯛ ꯍꯜꯂꯛꯇꯕꯤꯅꯦꯕ ꯑꯗꯨꯁꯨ
ꯑ ꯑꯥ
ꯏꯃꯥꯟꯅꯕꯤ ꯃꯅꯥꯎ ꯅꯨꯄꯥ ꯂꯩꯕ ꯂꯩꯌꯦꯕꯀꯣ ꯑꯩꯈꯣꯏꯅ ꯈꯤꯇꯪ ꯈꯤꯇꯪꯒ ꯐꯣꯟꯒ ꯇꯧꯅꯔꯄ ꯀꯥꯟꯗꯨꯗ ꯃꯣꯏꯅ ꯋꯥ ꯐꯖꯅ ꯅꯨꯄꯥ ꯃꯆꯥꯒꯤ ꯀ꯭ꯂꯥꯁ ꯐꯣꯔ ꯐꯥꯏꯚꯀ ꯀꯥꯔꯒ ꯀꯥꯔ ꯊꯤ ꯇꯥꯕ ꯇꯥꯏꯕꯅꯤꯅꯦ ꯃꯣꯏꯅꯒ ꯄꯥꯏꯈꯠꯈ꯭ꯔꯕ ꯍꯣꯔꯦꯟ ꯐꯣꯟ ꯇꯧꯔꯛꯝꯃꯤ ꯀꯥꯏꯅꯒ ꯇꯝꯃꯣꯏꯅꯦꯕ ꯃꯥ ꯌꯥꯝ ꯅꯨꯡꯉꯥꯏꯕꯗꯣ ꯑꯗꯨꯃꯥꯏꯅ ꯑꯩꯈꯣꯏꯅ
ꯑꯩꯈꯣꯏꯅ ꯉꯔ ꯂꯩꯔꯝꯃꯦ ꯀꯔꯦꯟ ꯊꯤ ꯇꯥꯕ ꯂꯩꯕ ꯑꯗꯨꯒ ꯃꯔꯤ ꯃꯨꯛ ꯍꯦ ꯍꯥꯏꯇ꯭ꯔꯦ
ꯍꯣꯏ ꯑꯗꯨꯒ ꯑꯃꯨꯛ ꯍꯌꯦꯡ ꯑꯩꯈꯣꯏꯅ ꯐꯣꯟ ꯇꯧꯕꯅꯦ ꯅꯪ ꯇꯝꯃꯛꯇ꯭ꯔꯥ ꯍꯥꯏꯔꯒ ꯃꯁꯤ ꯃꯅꯥꯎ ꯑꯃꯨꯛ
ꯑ ꯑꯗꯨꯒ ꯇꯥꯂꯕ ꯀꯥꯟꯅꯗꯤ ꯇꯥꯔ ꯍꯥꯏꯕ ꯍꯧꯖꯤꯛꯀꯥꯟꯒꯤ ꯐꯣꯟ ꯀꯥꯗꯤ ꯑꯗꯨꯁꯨ ꯀꯤ ꯄꯗ ꯃꯥꯅꯦ ꯀꯤ ꯄꯦꯗꯇꯨꯗ ꯏꯟꯇꯔꯅꯦꯠ ꯄꯥꯏꯕ ꯌꯥꯕꯗꯨꯗ ꯐꯦꯁꯕꯨꯛꯀꯁꯨ ꯄꯥꯏꯔꯤꯕꯣꯅꯦ ꯑꯩꯈꯣꯏꯥꯏ ꯂꯩꯔꯝ ꯅꯦ ꯁꯦꯝꯁꯪꯒꯤꯗ ꯑꯃ ꯀꯤꯄꯦꯗ
ꯀꯩꯅꯣꯒ ꯍꯥꯞꯄꯗꯣ ꯅꯦꯠ ꯄꯦꯛꯀ ꯍꯥꯞꯄꯒ ꯑꯦꯌꯥꯔꯇꯦꯜꯒꯤꯗ ꯌꯥꯔꯁꯦꯠꯒꯤꯅ ꯂꯨꯄꯥ ꯃꯉꯥ ꯂꯨꯄꯥ ꯃꯉꯥ ꯑꯩꯈꯣꯏ ꯑꯦꯔꯁꯦꯠ ꯄꯥꯏꯗꯦꯕ ꯑꯗꯨꯒꯤ ꯃꯤꯅ ꯏꯔꯁꯦꯠ ꯩꯁꯟ ꯄꯥꯏꯕꯗ ꯎꯔꯒ ꯄꯥꯝꯕꯁꯤꯗꯤ
ꯑꯗꯨ ꯄꯩꯁꯥꯗꯣ ꯃꯣꯏ ꯑꯩꯅ ꯌꯥꯝ ꯆꯪꯗꯕꯒꯤꯅꯦ
ꯑꯗꯨꯁꯨ ꯑꯩꯈꯣꯏ ꯃꯥꯏ ꯎꯕꯅꯤꯅ ꯃꯄꯥꯎ ꯃꯈꯥꯗꯒ ꯂꯣꯠꯂꯤꯕꯅꯤꯀꯣ ꯑꯃ ꯐꯦꯁꯕꯨꯛ ꯄꯥꯏꯕꯗꯨꯒꯤ
ꯑ ꯑꯩꯈꯣꯏꯒꯤꯅꯦꯅꯦ ꯑꯩꯈꯣꯏ ꯃꯥꯏ ꯐꯣꯟꯁꯤꯗ ꯑꯩꯈꯣꯏ ꯏꯕꯥꯆꯧꯒꯤ ꯃꯆꯥ ꯗꯗꯥꯁꯦ
ꯎꯝ
ꯑꯩꯈꯣꯏꯁꯦ ꯑꯉꯥꯡ ꯑꯣꯏꯗꯣꯏꯅꯦꯕ ꯄꯥꯏꯕꯁꯦ ꯍꯩꯔꯣꯏꯗꯣꯏꯅꯦꯕ ꯃꯥꯁꯤꯅꯅꯦ ꯍꯧꯖꯤꯛꯀꯤ ꯅꯦꯠꯕꯦꯛ ꯂꯨꯄꯥ ꯃꯉꯥ ꯄꯤꯕꯁꯦ ꯂꯩꯔꯨꯔꯅꯤꯕꯀꯣ ꯑꯗꯨꯒ ꯃꯥꯁꯦ ꯂꯥꯛꯑꯒ ꯑꯩꯈꯣꯏ ꯃꯥꯃꯥꯁꯤꯗ ꯃꯃꯌꯥꯏ ꯐꯣꯟ ꯑꯝꯇ ꯋꯥꯏꯒꯦ ꯍꯥꯏꯔꯅꯤꯗꯅ ꯀꯩꯅꯩꯅꯣ ꯇꯧꯗꯣꯏꯅꯦꯕ ꯃꯥꯁꯤꯅ ꯐꯦꯁꯕꯨꯛꯁꯦ ꯃꯥꯅ ꯃꯥꯒꯤ ꯍꯥꯡꯖꯕ ꯑꯣꯏꯗꯣꯏꯅꯦꯕ ꯑꯩꯈꯣꯏꯅꯗꯤ ꯆꯪꯉꯒꯗꯤ ꯄꯥꯏꯕꯗꯤ ꯍꯩꯔꯣꯏꯗꯣꯏꯅꯦꯕ ꯑꯉꯥꯡ ꯑꯣꯏꯔꯤꯌꯦ ꯑꯩꯈꯣꯏ ꯑꯉꯥꯡ ꯍꯥꯏꯁꯦ ꯑꯗꯨꯝ ꯀ꯭ꯂꯥꯁ ꯁꯤꯛꯁ
ꯑꯗꯣ ꯑꯗꯨꯀꯥꯟꯗꯗꯤ ꯑꯩꯈꯣꯏꯗꯣ ꯁꯨꯟꯒꯤ ꯇꯥꯏꯞꯇ ꯂꯩ ꯑꯗꯨꯅꯅꯦ ꯍꯧꯖꯤꯛꯀꯤ ꯀ꯭ꯂꯥꯁꯁꯤꯁꯁꯤ ꯄꯥꯏꯔꯦ
ꯑꯥ ꯑꯩ ꯑꯩꯅ ꯅꯤꯡꯁꯤꯡꯕꯗꯣ ꯑꯩ ꯀ꯭ꯂꯥꯁ ꯐꯥꯏꯚꯂ ꯁꯤꯛꯁꯂ ꯀꯥꯎꯗꯤ ꯀꯥꯎꯔꯦ ꯁꯨꯃꯥꯏꯅꯗ ꯑꯣꯏꯗꯣꯏꯅꯦ ꯁꯕꯦꯟꯃꯛꯇꯤ ꯌꯧꯗ꯭ꯔꯤꯗ ꯑꯗꯨꯗꯨꯒ ꯎꯝ ꯃꯥꯅ ꯄꯥꯏꯔꯤꯁꯤꯗ ꯑꯩꯈꯣꯏꯁꯤꯅ ꯌꯦꯡꯗꯣꯏꯅꯦꯕ ꯑꯣꯝꯁꯤꯜꯂꯒ
ꯁꯦ
ꯑ ꯃꯤ ꯂꯩ ꯄꯟ ꯆꯇꯥ ꯂ ꯔꯥꯡꯒꯅꯅ ꯇꯦꯝꯄꯜ ꯑꯣꯐ ꯂ꯭ꯔꯅꯤꯡꯒꯨꯝꯕ ꯁꯛꯑꯦ ꯁꯛꯄꯜꯒꯨꯝꯕꯁꯦ ꯑ ꯚꯅꯤꯒꯔ ꯈꯥꯏꯗꯣꯛꯑ ꯁꯥꯟꯅꯩꯑꯕ ꯑ ꯀ꯭ꯌꯨꯒ ꯀ ꯑꯃꯗꯣ ꯀꯦꯟꯗꯤ ꯀ꯭ꯔꯁ ꯁꯥꯟ ꯍꯤꯟ ꯗꯣ ꯀꯦꯟꯗꯤ ꯀ꯭ꯔꯁ ꯁꯥꯟꯅꯔꯦ ꯅꯪ ꯀꯌꯥ ꯐꯥꯎꯕ ꯁꯥꯟꯅ ꯉꯝꯒꯦꯅ ꯇꯧꯔꯒꯅꯦ ꯑ ꯃꯊꯪ- ꯃꯊꯪ
ꯌꯥꯒꯒ ꯁꯥꯟꯅꯗꯣꯏꯅꯦꯕ ꯑꯗꯩ ꯃꯤꯅꯤꯠ ꯍꯦꯜꯂꯐꯧꯒ ꯄꯤꯅꯔꯛꯇ꯭ꯔꯒꯅ ꯑꯃ ꯂꯥꯎꯅꯕꯒ ꯀꯩꯅꯣ ꯇꯧꯕꯒ ꯐꯨꯗꯠꯅꯕꯒ ꯇꯧꯗꯣꯏꯅꯦꯕ ꯑꯃꯨꯛ
ꯑꯥ
ꯍꯧꯖꯤꯛꯀꯥꯟꯗ ꯑꯃꯨꯛ ꯃꯥꯏ- ꯃꯥꯏ ꯐꯣꯟ ꯑꯃꯃꯨꯛ ꯂꯣꯏ ꯄꯥꯏꯔꯦ ꯑꯉꯥꯡ ꯑꯣꯏꯔꯁꯨ
ꯃꯥꯅꯦ ꯍꯧꯖꯤꯛꯀꯥꯟ ꯑꯉꯥꯡ ꯍꯥꯏꯗꯤ ꯑꯩꯈꯣꯏꯗꯒꯤ ꯍꯦꯟꯅ ꯌꯥꯝ ꯅꯩꯗ꯭ꯔꯣ
ꯅꯩꯌꯦ ꯑꯉꯥꯡ ꯑꯆꯧꯕꯗꯤ ꯂꯥꯏꯗꯅ ꯑꯉꯥꯡ ꯃꯆꯥ ꯄꯤꯛꯇ꯭ꯔꯨꯒꯁꯦ ꯃꯃꯥꯈꯩ ꯃꯄꯥꯈꯩꯅꯒ ꯑꯗꯨꯝ ꯐꯣꯟꯁꯦ ꯈꯔ ꯇꯥꯡꯕꯒꯨꯝꯕ ꯑꯥꯏꯐꯣꯟꯒꯨꯝꯕ ꯑꯣꯏꯔꯣ ꯑꯗꯩ ꯁꯦꯝꯁꯪ ꯑꯣꯏꯔꯣ ꯈꯔ ꯇꯥꯡꯕꯒꯨꯝꯕ ꯄꯥꯏꯈ꯭ꯔꯒ ꯃꯣꯏꯅꯒ ꯍꯥꯟꯅ ꯄꯥꯏꯔꯝꯕꯒꯨꯝꯕꯒꯁꯦ ꯑꯗꯨꯝ ꯁꯦꯝꯖꯤꯜꯂꯒꯅꯦ ꯑꯉꯥꯡ ꯄꯤꯇ꯭ꯔꯨ- ꯄꯤꯇꯨꯗ ꯑꯗꯨꯝ ꯄꯥꯏꯍꯜꯂꯦꯕ ꯊꯧꯗꯣꯛ ꯋꯥꯊꯣꯛꯀ ꯊꯣꯛꯄꯖꯦ ꯄꯥ
ꯐꯣꯟꯗꯨ ꯄꯥꯏ ꯄꯥꯏ ꯂꯥꯏ ꯑꯦꯕꯥ ꯆꯥꯛꯄ ꯄꯥꯝꯃꯤꯁꯦ ꯃꯣꯏꯅ ꯑꯃꯨꯛ ꯐꯣꯟꯗꯣ ꯌꯦꯡꯉꯒ ꯆꯥꯗꯣꯏꯅꯦꯕꯀꯣ ꯑꯗꯨꯅꯤ ꯍꯥꯏꯗꯤ ꯑꯃꯥ ꯑꯩꯈꯣꯏ ꯃꯇꯝꯗꯨꯗ ꯐꯣꯟ ꯐꯣꯟ ꯍꯥꯏꯗꯤ ꯉꯥꯍꯥꯛꯇꯪ ꯑꯩꯅ ꯉꯖꯤꯛ ꯍꯥꯏꯕꯗꯣ ꯑꯩꯈꯣꯏꯗꯥ ꯑꯣꯏꯅ ꯄꯥꯏꯔꯞ ꯑꯩꯈꯣꯏꯅ ꯌꯦꯡꯉꯤꯒ ꯍꯥꯏꯁꯦ ꯑꯗꯨꯁꯨ ꯉꯥꯛꯇꯪꯅꯦ ꯍꯥꯏꯕ ꯉꯍꯥꯛꯇꯪ ꯈꯛꯇꯅꯦ ꯑꯗꯨꯁꯨ ꯊꯥ ꯑꯃꯅꯨꯡꯗꯥ ꯑꯃꯨ ꯑꯅꯤꯔꯛ ꯑꯥ ꯑꯗꯩ ꯑꯩꯈꯣꯏ ꯃꯥ ꯍꯣꯏꯅ ꯑꯗꯨꯝ ꯂꯧꯁꯟꯈ꯭ꯔꯅꯤ ꯑꯗꯩꯗꯤ ꯑꯩꯈꯣꯏ ꯑꯗꯨꯝ ꯂꯝ ꯂꯝꯄꯥꯛꯇꯥ ꯁꯥꯟꯅꯕ ꯀꯣꯏꯆꯦꯟ ꯆꯦꯜꯂꯅꯤ ꯑꯗꯩ ꯃꯥꯁꯦ ꯌꯥꯝ ꯀꯤ ꯀꯤꯅꯅꯤꯀꯣ ꯍꯥꯏꯔꯤꯁꯦ ꯐꯣꯟꯅꯤ ꯄꯤꯌꯣ ꯐꯣꯟ ꯂꯧꯒꯦ ꯈꯣꯠꯀꯦ ꯍꯥꯏꯁꯦ
ꯑ ꯄꯤꯛꯇ꯭ꯔꯨ ꯄꯤꯛꯈꯩꯁꯤꯡꯁꯦ ꯑꯉꯥꯡ ꯑꯅꯤ ꯄꯨꯔꯛꯑꯦꯅꯥ ꯑꯅꯤꯗꯣ ꯐꯣꯟ ꯑꯃꯃꯝ ꯑꯗꯨꯝ ꯄꯥꯏ ꯂꯣꯏꯅ
ꯑꯗꯨꯅꯦ ꯌꯥꯝ ꯈꯦꯠꯅꯥꯕꯗꯣ ꯑꯩ ꯍꯥꯏꯔꯨꯔꯒ ꯐꯣꯟꯅ ꯌꯥꯗꯕꯅꯤ ꯑꯗꯨꯝ ꯄꯥꯏꯍꯜ ꯂꯤꯅꯦ ꯀꯥꯏꯗꯤ ꯍꯥꯏꯔꯛꯀꯅꯤꯕꯥ ꯌꯦꯡꯕꯗꯤ ꯂꯣꯏ ꯌꯥꯕꯗꯨ ꯎꯝ
ꯀꯦꯃꯦꯔꯥ ꯈꯔ ꯌꯥꯗꯕꯒꯨꯝꯕ ꯀꯩꯒꯨꯝꯕ ꯈꯛꯇꯅꯦꯕ ꯑꯗꯨꯝ
ꯅꯦꯕꯥ ꯑꯗꯨꯝ ꯃꯥꯟꯅꯦ ꯍꯣꯏ ꯍꯣꯏ ꯍꯣꯏ ꯍꯣꯏ ꯑꯗꯨꯗꯤ ꯀꯩꯅꯣ ꯇꯧꯔꯁꯦ ꯍꯌꯦꯡꯂꯥ ꯑꯃꯨꯛ ꯀꯩꯅꯣ ꯇꯧꯔꯛꯑꯣ ꯁꯥꯟꯅꯁꯦ ꯑꯃꯨꯛ ꯍꯣꯏ ꯍꯣꯏ ꯅꯪ ꯁꯪꯕ ꯀꯥꯟꯗ ꯑꯃꯨ ꯃꯔꯛ ꯃꯔꯛꯇꯥ ꯀꯣꯜ ꯇꯧꯔꯛꯑꯣ ꯍ ꯍꯣꯏ ꯇꯧꯔꯛꯀꯦ ꯇꯧꯔꯛꯀꯦ
ꯎꯝ